ꯍꯜꯂꯣ
ꯇꯥꯕ꯭ꯔꯣ
ꯇꯕ ꯇꯧꯕꯤꯌꯦ
ꯇꯌꯦ ꯇ ꯇꯥꯌꯦ ꯇꯌꯦ
ꯉꯅ ꯀ ꯆꯥꯛ ꯆꯥꯕ ꯂꯣꯏꯔꯕꯣ
ꯆꯥꯔꯦ
ꯀ ꯏꯟꯁꯥꯡ ꯆꯥꯔꯦ
ꯅꯣꯛꯅꯤꯡꯕ ꯑꯃ ꯐꯥꯎꯋꯦꯗ
ꯍꯥꯥ
ꯅꯣꯛꯅꯤꯡꯕ ꯑꯃ ꯐꯥꯎꯋꯦꯗ
ꯀꯔꯤ
ꯅ ꯅꯤꯡꯕ ꯐꯥ ꯑꯣꯏꯦ ꯀꯥꯏꯗ ꯇꯥꯏ ꯀꯥꯏꯕꯕꯨꯗꯤ
ꯑꯍꯟꯥꯟꯕꯗ ꯍꯦꯛ ꯇꯧꯕꯗ ꯀꯔꯤꯔꯥ ꯇꯧꯕꯅꯦ
ꯇꯧꯗꯦ ꯇꯧꯗꯦ ꯀꯩꯁꯨ ꯇꯧꯖꯗꯦ ꯎꯪꯗꯤ ꯉꯁꯤꯐꯧ ꯁꯥꯟꯅꯕ ꯆꯠꯇ꯭ꯔꯕꯣ ꯅꯨꯡꯗꯥꯡꯒꯤꯗꯤ
ꯆꯠꯂꯦ ꯆꯠꯂꯦ ꯍꯜꯂꯛꯄꯗ ꯀꯨꯏꯗ꯭ꯔꯦ
ꯑ ꯅ ꯉꯁꯥꯏꯗꯨꯗꯤ ꯑꯥꯐꯇꯔꯅꯨꯟꯗꯗꯤ ꯆꯠꯇꯕ꯭ꯔꯣ
ꯑꯐꯇꯔꯅꯣꯟ ꯣꯜ ꯂꯥꯏꯇꯦ ꯑꯗꯨꯅ ꯐꯥꯏꯚ ꯇꯨ ꯁꯤꯛꯁꯅꯦꯕ ꯑꯩꯈꯣꯏ ꯉꯁꯤ ꯁꯥꯟꯅꯕꯗ ꯐꯥꯏꯚ ꯇꯨ ꯁꯤꯛꯁꯅꯦ ꯁꯅꯥꯕꯨ ꯆꯠꯂꯤꯁꯦ ꯑꯩꯈꯣꯏ
ꯑ
ꯑꯗ ꯀꯔꯤ ꯇꯤꯨ ꯃꯥꯏ ꯍꯩꯕꯁꯦ ꯅꯪ ꯈꯪꯕ꯭ꯔꯥ
ꯀꯅꯥ ꯄꯣ ꯊꯣ ꯃ ꯈꯪꯗꯦꯅ ꯀꯩ ꯂꯝꯗꯒꯤꯅꯣ
ꯔꯣꯡꯣꯏꯅꯦ ꯍꯥꯏ
ꯀꯩ ꯂꯝꯗꯒꯤꯅꯣ
ꯑꯩ ꯂꯝꯗꯒꯤꯅꯣ ꯍꯥꯏꯕꯗꯣ ꯑꯩ ꯈꯪꯗꯦ ꯑꯣ ꯐꯥꯎ ꯅꯥꯗ꯭ꯔꯤ
ꯊꯥꯎꯅꯗꯕ ꯑꯗꯣ
ꯑ ꯏꯟꯁꯇꯥꯒ꯭ꯔꯝ ꯅ ꯀꯗ ꯏꯟꯁꯇꯥꯒ꯭ꯔꯥꯝꯗ ꯀꯔꯔ ꯃꯤꯁꯦꯁ ꯊꯥꯕ
ꯑꯠꯆꯥ
ꯑꯗꯤ
ꯅꯪꯅ ꯍꯧꯔꯛꯄ
ꯑ
ꯌꯥꯅꯤ ꯏꯇꯥꯎꯕꯤꯒꯤ ꯃꯣꯁꯦ
ꯔ ꯁ ꯇꯣꯉꯉ
ꯊꯥꯔꯛꯑꯣꯅꯦ ꯑꯩꯉꯣꯟꯗꯁꯨ ꯊꯥꯔꯛꯑꯅꯦ ꯄꯁꯥꯣꯅꯤ
ꯎꯗ ꯐꯃꯤꯗꯦ
ꯑꯝꯇ ꯌꯦꯡꯒꯦ ꯑꯩ ꯈꯪꯕ ꯑꯣꯏꯕ꯭ꯔꯥ ꯑꯩ ꯈꯪꯕ ꯑꯣꯏꯔꯝꯃꯗꯤ ꯑꯦꯠꯖꯁ ꯇꯧꯕꯤꯒꯦ ꯍꯥꯏꯕꯅꯤꯗ
ꯇꯗꯣꯣ ꯁꯝꯅꯥ ꯀꯔꯤ ꯀꯥꯎ ꯀꯥꯎ ꯍꯥꯏ ꯆ
ꯁꯨ ꯑꯦꯗꯖꯁ ꯇꯧꯕꯤꯒꯅꯤ ꯐꯅ ꯐꯅꯕ ꯁꯤꯟꯕꯤꯒꯅꯤ ꯀꯩ ꯅꯨꯡꯁꯥ ꯊꯤꯕꯤꯔꯨꯅꯨ ꯃꯇꯇꯥꯎꯕꯤ ꯑꯩ ꯂꯩꯔꯤꯉꯩꯗꯨꯗꯤ
ꯅꯤꯗ ꯆꯠꯂꯒ ꯂꯅꯤꯌ ꯃꯥ
ꯀꯃꯥꯏꯅ
ꯑꯗꯁꯨ ꯑꯗꯨꯗꯗꯒꯤ ꯁꯣꯅ ꯐ꯭ꯔꯦꯁ ꯑꯣꯏꯨꯝꯥꯏ ꯃ
ꯀꯣꯂꯦꯖꯀꯤ ꯃꯇꯥꯡꯗꯧꯔ ꯃꯥ ꯁꯥꯔꯤꯁꯦ ꯍꯥꯏꯗꯤ ꯊꯕꯛꯀꯤ ꯃꯇꯥꯡꯗ
ꯑ ꯊꯕꯛ ꯀ ꯇꯧꯗꯣꯏꯗꯅ
ꯎꯝ
ꯑꯇ ꯂꯩ ꯆꯂꯣ ꯎꯝ ꯎꯝꯥꯏꯩꯅ ꯆꯁꯨꯗꯏ ꯑꯗꯥꯖ ꯀ ꯀꯩꯗ ꯅꯣ ꯁꯗ
ꯍꯥꯏꯔ
ꯑꯥ
ꯇꯧꯗꯦꯔꯥ ꯂꯥꯏꯔꯤꯛ ꯄꯥꯕ ꯁꯥꯔꯤ
ꯀꯔꯝꯕ ꯑꯦꯛꯖꯥꯝ ꯊꯥꯟꯉꯥꯏꯅꯣ
ꯑꯁ ꯁꯤꯒꯤꯅꯅꯦ
ꯑ ꯑꯦ ꯅꯥꯏꯁꯦ ꯁꯤꯗ ꯑꯃꯨꯛꯀ ꯇꯧꯔꯒꯦ ꯍꯥꯏꯔꯣ
ꯅꯪ ꯁꯤꯁꯨ ꯑꯦꯁꯦ ꯁꯤꯒꯤ ꯆꯍꯤ ꯆꯍꯤ ꯑꯍꯨꯝ ꯐꯥꯔꯦ ꯑꯩ ꯑꯦꯛꯖꯥꯝ ꯊꯥꯔꯛꯄ
ꯑꯦꯁ ꯁꯤ ꯁꯤ ꯍꯥꯏꯔꯤꯁꯦ ꯅꯪ ꯍꯧꯖꯤꯛꯇꯤ ꯀꯀꯤꯗꯤ ꯅꯠꯇꯦꯀꯣ
ꯑꯥ
ꯅꯪ ꯇꯧꯅꯤꯡꯕ ꯀꯔꯝꯕ ꯂꯩꯕꯅꯣ ꯁꯤ ꯄꯤꯌꯗꯒꯤ ꯑꯦꯆ ꯑꯦꯁ ꯁꯤ ꯃꯈꯥꯗꯒꯤ ꯂꯩꯇꯦ ꯑꯗꯨꯅ
ꯍꯥ
ꯁꯤ ꯄꯤꯌꯣꯒꯨꯝꯕꯒꯤꯗꯤ ꯂꯩꯇꯦꯗꯅ
ꯀꯔꯤ ꯀ ꯆꯕ
ꯑꯦꯁꯦꯁꯤ ꯃꯈꯥꯗ ꯅꯠꯇꯗꯤꯅꯦ
ꯑꯩꯁꯦꯁꯤ ꯃꯈꯥꯗꯅꯦ ꯏꯕꯨꯡꯉꯣ
ꯁꯤ ꯄꯤ ꯑꯣꯖꯦ
ꯑꯥꯎ
ꯁꯤꯔꯤꯌꯦꯜꯁꯨ ꯑꯁ ꯁꯦ ꯁꯤ ꯃꯈꯥꯗꯅꯤ ꯈ꯭ꯋꯥꯏꯗꯒꯤ ꯂꯨꯕ ꯑꯦꯛꯖꯥꯝ ꯑꯦꯁ ꯁꯦ ꯁꯤ ꯂꯤꯖꯤꯌꯦꯜ
ꯂꯨꯕ ꯍꯥꯏꯕꯁꯦ ꯂꯨꯕ ꯍꯥꯏꯕꯖꯦ ꯅꯠꯇ꯭ꯔꯣ
ꯀꯣꯛ ꯃꯇꯥ
ꯑꯣ ꯋꯥ ꯃꯤꯛꯁ ꯇꯧꯕ ꯌꯥꯗꯦ ꯑꯩꯈꯣꯏ ꯂꯣꯟꯒ
ꯇꯧꯗꯦꯅ ꯅꯪꯅ ꯇꯥꯕꯗ ꯑꯣꯅꯔꯝꯅꯤ
ꯃꯥꯁꯇꯔ ꯂꯣꯏꯔꯗꯤ ꯑꯩꯁꯨ ꯀꯔꯤꯅꯣ ꯑꯃꯗ ꯍꯦꯛ ꯂꯥꯏꯟ ꯑꯃꯗ ꯍꯦꯛ ꯆꯪꯅꯕ ꯇꯒꯩ ꯅꯠꯇ꯭ꯔꯗꯤ ꯑꯁ ꯁꯤ ꯗꯨꯅꯤꯌꯥꯁꯦ ꯌꯥꯔꯔꯣꯢ
ꯌꯥꯗꯤ ꯃꯩꯇꯩꯂꯣꯟ ꯅꯠꯇꯦꯅꯦ ꯃꯤꯛꯁ ꯇꯧꯕ ꯌꯥꯗꯦ ꯍꯥꯏꯌꯦꯗ
ꯇꯧꯕ ꯌꯥꯗꯦ ꯍꯥꯏꯔ ꯍꯥꯢꯔꯁꯨ ꯑꯩꯈꯣꯏ ꯂꯣꯟꯗꯤ ꯂꯣꯟꯅꯤꯗꯅ ꯍꯤꯟꯗꯤꯗꯤ
ꯎꯝ ꯎꯝ ꯀ꯭ꯔꯤꯔꯥ ꯇꯧꯕ
ꯍꯤꯟꯗꯤꯗꯤ ꯑꯦ ꯑꯥꯏ ꯗꯁꯨ ꯀꯔꯤꯔꯥ ꯀꯔꯤ ꯀꯔꯤ ꯀꯔꯤꯔꯥ ꯑꯗꯨꯝ ꯇꯧꯋꯦꯗꯅ
ꯎꯝꯝ
ꯑꯩꯈꯣꯏ ꯂꯣꯟꯗꯤ ꯂꯩꯇꯦꯗꯅ ꯑꯗꯨꯒꯤ ꯋꯥꯗꯅꯦ ꯍꯥꯏꯁꯦ ꯒ꯭ꯌꯥꯟ ꯇꯥꯔꯕ
ꯇꯥꯔꯦ ꯇꯥꯔꯦ ꯑꯗꯣ ꯀꯩ ꯂꯥꯏꯟꯗ ꯆꯠ ꯀꯩ ꯍꯥꯏꯅꯣ
ꯍꯨꯝ
ꯀꯩ ꯂꯥꯢꯟꯗ ꯆꯠꯀꯦ ꯍꯥꯢꯅꯣ ꯍꯥꯢꯕꯅꯦ
ꯑꯩ ꯈꯪꯗ꯭ꯔꯤꯌꯦ ꯑꯦꯁꯤ ꯁꯤ ꯃꯈꯥ ꯃꯥꯗꯨꯗꯤ ꯇꯧꯔꯁꯤꯔꯅꯗꯤ ꯈꯟꯕꯅꯤ
ꯎꯐꯝ
ꯍꯟꯗꯛꯁꯦ ꯌꯨ ꯄꯤ ꯑꯦꯁ ꯁꯤ ꯑꯦ ꯍꯟꯗꯛꯁꯦ ꯌꯨ ꯄꯤ ꯑꯦꯁ ꯁꯤ ꯀ꯭ꯔꯤꯔꯥ ꯑꯃꯗ ꯋꯥꯈꯟ ꯊꯣꯛꯑꯦꯅꯦ
ꯌꯨ ꯄꯤ ꯑꯦꯁ ꯁꯤꯒꯤ ꯋꯥꯕꯗꯤ ꯊꯕꯛ ꯇꯧꯕ ꯉꯝꯗ꯭ꯔꯗꯤ ꯇꯧꯑꯣꯏ ꯃꯣ꯫
ꯖꯤꯗꯤꯒꯤ ꯐꯥꯎꯕ ꯊꯕꯛ ꯁꯨꯗꯦ ꯑꯩꯈꯣꯏꯒꯤꯁꯦ ꯊꯕꯛꯇꯣ ꯋꯥꯠꯂꯤꯌꯦꯕ ꯖꯤꯗꯤ ꯊꯣꯛꯈꯕ ꯐꯥꯎꯕ
ꯑꯁ ꯑꯗꯨꯒꯨꯝꯕꯒꯤꯗꯤ ꯂꯥꯏꯔꯤꯛꯁꯦ ꯌꯥꯝ ꯌꯦꯡꯗꯕꯒꯤꯅꯤꯗꯅ
ꯌꯦꯡꯗꯕ ꯍꯥꯏꯕꯁꯦ ꯌꯦꯡꯕ ꯉꯝꯕ ꯍꯥꯏꯕꯁꯦ ꯏꯁꯀꯤꯜ ꯑꯃꯅꯤ ꯑꯗꯨꯒꯤ ꯏꯁꯀꯤꯜꯗꯨ ꯌꯥꯎꯗꯦꯕ ꯑꯩꯈꯣꯏꯗ
ꯗ
ꯂꯥꯏꯔꯤꯛ ꯄꯥꯕ ꯉꯝꯕ ꯍꯥꯏꯕꯁꯦ ꯁꯀꯤꯜꯁ ꯀꯤꯜ ꯐꯃꯅꯦꯕ ꯍꯩꯕ ꯅꯠꯇꯕ ꯄꯥꯕ
ꯑꯁ ꯑꯗꯨꯕꯨꯗꯤ ꯀꯔꯤꯔ ꯇꯧꯕ ꯌꯥꯏꯗꯅ ꯑꯩꯈꯣꯏꯅ ꯀ‌ꯦꯅꯤꯃ‌ꯦꯜ ꯈꯔ ꯀꯟꯁꯤꯁꯇꯦꯟ ꯑꯣꯏꯔꯒ ꯇꯧꯔꯗꯤ ꯄꯣꯁꯤꯕꯜꯗꯤ ꯑꯣꯏꫪꯤꯅꯤꯗꯅ ꯊꯨꯡꯅꯕꯁꯨ ꯌꯥꯏꯗꯅ
ꯑꯁ ꯁꯤꯗꯤꯒꯤ ꯑꯩꯒꯤ ꯍꯥꯟꯅ ꯇꯧꯔꫭꯅꯩ ꯑꯗꯨꯗꯤ
ꯍꯣꯏ ꯀꯟꯅ ꯇꯧꯔꯒ ꯀꯔꯤ ꯀꯟꯅ ꯂꯥꯏꯔꯤꯛꯄꯒꯨꯝꯕ ꯄꯥꯎꯕ ꯍꯧꯔꯗꯤ ꯖꯤꯗꯤꯒꯨꯝꯕꯗ ꯃꯣꯛ ꯇꯦꯁ ꯒꯨꯝꯕꯒꯤ ꯇꯥꯏꯞꯇ ꯑꯗꯨꯝ ꯇꯧꯕ ꯌꯥꯏꯗꯅ
ꯑꯥ ꯖꯤꯗꯤꯕꯨꯗꯤ ꯍꫭꯏ ꯇꯥꯕ ꯉꯝꯕ ꯌꯥꯏ
ꯌꯨ ꯄꯤ ꯑꯦꯁ ꯁꯤ ꯑꯦꯛꯁꯄꯤꫪ‌ꯦꯁ ꯉꯥꯛꯇꯅꯦꯕ ꯑꯌꯥꯝꯕꯁꯦ ꯖꯤꯗꯤꯒꯨꯝꯕ ꯊꯥꯏꯁꯦ ꯑꯌꯥꯝꯕ ꯅꯠꯇ꯭ꯔꯁꯨ ꯀꯔꯤꫪꯥ ꯃꯤ ꯈꯔꯕꯨꯗꯤ ꯑꯗꯨꯝ ꯇꯧꯋꯦꯕ ꯃꯣꯏꯒꯤ ꯃꯣꯛ ꯇꯦꯁꯀꯨꯝꯕꯒꯤ ꯇꯥꯏꯇꯥꯅꯩꯕ
ꯎꯝ
ꯑꯗꯨ ꯑꯣꯏꯔꯗꯤ ꯃꯣꯏ ꯖꯤꯗꯤꯒꯨꯕꯅ‌ꯦ ꯃꯣꯏ ꯁꯨꯐꯤ
ꯏꯌꯥꯝꯕꯃꯥ ꯑꯣꯏ ꯑꯗꯨꯕꯨ ꯁꯤꯖꯤ ꯑꯣꯒꯨꯝꯕ ꯁꯤ ꯑꯩꯆ ꯑꯦꯁ ꯑꯣ ꯒꯨꯝꯕ ꯁꯤ ꯄꯤ ꯑꯣꯒꯨꯝꯕꯗꯤ ꯌꯥꯝꯕꯅꯤ
ꯁꯤ ꯄꯤ ꯑꯣꯁꯦ ꯀꯔꯤꯔꯥ ꯃꯦꯠꯁ ꯌꯥꯝꯕ ꯃꯥꯜꯂꯦꯀꯣ
ꯌꯥꯝꯗꯦꯗ ꯑꯗꯨꯝ ꯃꯥꯟꯅꯕꯅꯤ ꯁꯦꯝ ꯁꯦꯝ ꯄꯦꯇꫪꯟꯗꫭ
ꯄꯦꯇꯔꯟꯗꯤ ꯆꯞ ꯃꯥꯟꯕ ꯑꯗꯨ ꯑꯣꯏꯔꯁꯨ ꯈꯔ ꯂꯨꯕꯗꯤ ꯂꯨꯕꯅ‌ꯦ ꯅꯠꯇ꯭ꯔꯣ ꯈꯔ ꯇꯥꯞ ꯑꯣꯏꯕꯗꯣ ꯍꯥꯥ
ꯆꯤꯖꯤꯑꫭꯞꯄꯨꯗꯤ ꯌꯧꯗꯦꯕ
ꯃꯦꯠꯁ
ꯃꯦꯠꯁꯇꯁꯨ ꯂꯣꯏꯅ ꯀꯣꯏꯁꯟ ꯐꯤꯖꯤꯌ‌ꯦꯜꯗꯤ ꯑꯥꯗ ꯂꯩꯔꯦ ꯁꯤꯁꯦ ꯂꯧꯊꯣꯛꯄ ꯉꯝꯃꯗꯤ ꯀꯩꯅꯣꯗꫭ ꯌꯨ ꯄꯤ ꯑꯦꯁ ꯁꯤꯒꯤ ꯁꯤꯁꯦꯠ ꯄꯦꯄꯔꯗ ꯊꯣꯛꯄ ꯉꯝꯕꯅꯤ ꯄ‌ꯦꯄꫪ ꯑꯍꯨꯝ ꯂꯩꯅ ꯖꯤ ꯑꯦꯁ ꯋꯥꯟ ꯖꯤ ꯑꯦꯁ ꯇꯨ ꯁꯤ ꯁꯦꯠ ꯐꯔꯤꯂꯤꯝꯁꯇꯥ ꯁꯤ ꯁꯦꯠ ꯍꯥꯏꯕ ꯁꯤ ꯁꯤ ꯁꯦꯠ ꯍꯥꯏꯕ ꯁꯦꯛꯁꯟꯗꯨꯗꯤ ꯊꯣꯛꯄ ꯉꯝꯕꯅꯤ ꯁꯤꯖꯦꯜ ꯊꯣꯛꯄ ꯉꯝꯃ‌ꯦꯗ‍ꯦ ꯋꯥꯟꯒ ꯖꯤꯑꯁ ꯇꯨꯒꯗꯤ ꯖꯦꯅꯔꯦꯜ ꯏꯁꯇꯗꯤꯁ ꯄꯣꯜ ꯁꯥꯏꯟꯁꯀꯨꯝꯕ ꯑꯗꯨꯗ ꯆꯠꯂꯅꯤ ꯑꯃꯨꯛ
ꯑꯣ ꯍꯞꯃꯔ ꯋꯥꯁꯔꯨꯝ ꯆꯠꯂꯤꯔꯣ ꯋꯥꯁꯔꯨꯝꯗ ꯇ‌ꯦꯗꯨꯂꯥꯎ ꯍꯟꯗꯦ
ꯉꯥꯡꯅꯨꯍꯦ ꯑꯗꯨꯒꯤ ꯋꯥꯗꯣ ꯀ꯭ꯂ‌ꫭꯞ ꯆꯠꯅꯤ ꯑꯃꯨꯛ ꯕꯦꯔꯥ ꯀꯥꯅꯤ
ꯅꯪ ꯀꯣꯜ ꯀꯌꯥꯗꯤ ꯁꯨꯔꯦ
ꯑꯥ ꯅꯪ ꯅꯪꯉꯣꯟꯗ ꯇꯧꯔꯗꯤ ꯅꯪꯉꯣꯟꯗ ꯀꯔꯤꯑꯩꯀꯥꯎ ꯇꯧꯔꯗꯤ ꯑꯍꯨꯝꯔꯥ
ꯌꯥꯝꯗꯦꯅꯦ ꯑꯗꯨꯗꯤ ꯌꯥꯝꯗꯦꯅ
ꯀꯨꯏꯗꯔꯤꯗ ꯑꯩꯁꯨ ꯉꯁꯤ ꯊꯕꯛꯇꫭ ꯇꯠꯄꯅꯦꯕ ꯅꯠꯇ‍ꯦ ꯊꯕꯛ ꯅꯠꯇ‌ꯦ ꯀꯣꯂꯦꯖꯇ ꯐ‌ꯦꯋ‌ꯦꯜꯒꯤ ꯑꯃꯨꯛ ꯑꯣꯖꯥꯒꯩꯒ ꯁꯤꯡꯖꯨ ꯆꯥꯃꯤꯟꯅꯥꯁꯦꯅ ꯂꯥꯛꯄ
ꯅꯠꯇꯦ ꯑꯗꯨꯒꯤ ꯋꯥꯗꯨ ꯇꯣꯛꯁꯤ ꯖꯤꯗꯤꯒꯤꯗꯣ ꯍꯥꯟꯅ ꯑꯣꯏꯅꯕ ꯇꯧꯁꯤ ꯎ
ꯑ ꯑꯗꯨꯗꯤꯗ
ꯆꯤꯗꯤꯒꯤꯁꯦ ꯄꯦꯗꯤ ꯋꯥꯡꯉꯅꯤ ꯑꯗꯨꯝ ꯋꯥꯡꯉꯤ
ꯄꯦ ꯄꯦꯃꯦꯟ ꯍꯥꯏꯔꯣ
ꯍꯣꯏ
ꯄꯦꯃꯦꯟ ꯑꯩ ꯑꯩꯗꯤ ꯖꯤꯗꯤꯒꯨꯝꯕ ꯊꯣꯛꯑꯗꯤ ꯁꯤ ꯑꯥꯔ ꯄꯤ ꯑꯦꯐ ꯀꯨꯝꯕ ꯅꯠꯇꯕꯤꯗ ꯀꯔꯤꯔꯥ
ꯁꯤ ꯌꯥꯏꯁꯦ ꯁꯤ ꯌꯥꯏꯁꯦ ꯄꯥꯝꯗ꯭ꯔꯣ
ꯑꯁꯦ